ꯍꯜꯂꯣ꯫
ꯑꯣ ꯇꯥꯔꯦ ꯇꯥꯔꯦ꯫
ꯀꯦꯗꯧꯔꯤꯅꫭ꯫
ꯀꯔꯤꯁꯨ ꯇꯧꯗꯦ ꯑꯗꯨꯝ ꯐꯝꯂꯒ ꯂꯩꯌꯦ꯫ ꯁꯥꯝꯃꯟꯕꯒꯤꯀꯣ ꯅꯨꯡꯁꯥ ꯁꯥꯝꯃꯟꯕꯒꯤ꯫
ꯍꯣꯏ ꯅꯨꯡꯁꯥꯏ ꯉꯁꯤ ꯌꯥꯝ ꯁꯥꯏ꯫
ꯎꯝ ꯆꯥꯛ ꯌꯦꯟꯁꯥꯡ ꯊꯣꯡꯕ ꯃꯇꯝꯁꯨ ꯌꯥꯎꯔꯦ ꯑꯗꯨ ꯑꯣꯏꯔꯁꯨ ꯇꯜꯂꯦ꯫ ꯆꯥꯛ ꯆꯥꯅꯤꯡꯉꯥꯉꯥꯏ ꯐꯥꯎꯕ ꯇꯜꯂꯦ꯫
ꯑ꯫ ꯏꯆꯦꯒꯤ꯫ ꯉꯁꯤ ꯌꯥꯝ ꯅꯨꯡꯁꯥ ꯌꯥꯝ ꯁꯥꯏ ꯅꯣꯡ ꯆꯨꯗꯦ ꯉꯁꯤ꯫
ꯂꯣꯏꯅꯃꯛꯇ ꯑꯗꯨ ꯑꯣꯏꯔꯝꯒꯅꯤ ꯍꯣꯏ ꯑꯩꯈꯣꯏꯗꯁꯨ ꯑꯗꯨꯃꯥꯏꯅ ꯇꯧꯋꯦ꯫
ꯎꯝ ꯉꯁꯥꯏꯗꯣ ꯆꯤꯡ꯫
ꯎꯝ ꯎꯝ꯫
ꯉꯁꯥꯏꯗꯨ ꯆꯤꯡꯗ ꯑꯌꯨꯛ ꯉꯁꯥꯏꯗꯨꯅꯦ꯫
ꯎꯝ꯫
ꯑꯌꯨꯛꯇ ꯆꯤꯡꯗꯗꯤ ꯅꫭꯡ ꯆꯨꯌꯦ ꯍꯥꯏꯌꯦ꯫
ꯍꯣꯏ ꯆꯨꯑꯦ ꯑꯌꯨꯛꯇꯗꯤ ꯐꯖꯅ ꯆꯨꯔꯛꯄꯅꯦ ꯑꯗꯨꯒ꯫ ꯑꯩꯗꯤ ꯆꯨꯒꯗ꯭ꯔ ꯍꯥꯏꯅ ꯉꯁꯤ ꯑꯩꯒꯤ ꯐꯧꯗꯣ ꯅꯨꯡꯁꯥꯗ ꯌꯥꯩꯒꯗꯕꯅꯦꯕ꯫ ꯑꯗꯣ ꯅꯣꯡ ꯆꯨꯕꯒꯤ ꯑ ꯉꯁꯤꯗꯤ ꯑꯥ꯫ ꯌꯩꯔꯣꯏ ꯌꯩꯔꯔꯣꯏ ꯍꯥꯏꯅ ꯊꯝꯔꯒ ꯑꯃꯨꯛ ꯅꯨꯡꯁꯥ ꯀꯟꯅ ꯊꯣꯛꯂꯛꯑꯦ
ꯑꯥ
ꯅꯣꯏꯗꯤ ꯀꯔꯤ ꯀꯔꯤ ꯊꯕꯛ ꯇꯧꯔꯦ ꯉꯁꯤ
ꯑꯩꯒꯤ ꯌꯨꯝꯗ ꯑꯗꯨꯝ ꯂꯩꯏ ꯉꯁꯤ ꯌꯨꯝ ꯄꯥꯜꯂꯕ ꯆꯦꯗꯤ
ꯍꯣꯏ ꯌꯨꯝ ꯄꯥꯟꯈ꯭ꯔꯦ ꯏꯆꯥ ꯅꯨꯨꯄꯥ ꯑꯃ ꯂꯩꯔꯦ
ꯑꯣ ꯎꯝ ꯆꯍꯤ ꯀꯌꯥ ꯁꯨꯨꯔꯒꯦ꯫
ꯆꯍꯤꯗꯤ ꯁꯨꯗ꯭ꯔꯤꯌꯦ ꯊꯥꯝ ꯊꯥ ꯇꯔꯨꯛ ꯈꯛꯇ ꯉꯥꯏꯔꯤꯌꯦ꯫
ꯑꯣ ꯑꯣ ꯐꯩꯌꯦ꯫
ꯐꯤ ꯃꯌꯥꯝꯁꯨ ꯁꯨꯕꯤꯕꯅꯦ ꯑꯗꯣ ꯅꯨꯡꯁꯥ꯫ ꯀꯥꯟꯃꯟꯥꯟꯕꯒꯤ ꯑꯁ ꯐꯤ ꯁꯨꯕꯁꯨ ꯀꯣ꯫ ꯅꯨꯡꯁꯥ ꯀꯥꯟ ꯃꯥꯟꯅꯔꯦ ꯃꯆꯨꯁꯨ ꯀꯣꯛꯄꯅꯦꯍꯦ
ꯃꯆꯨꯐꯥꯎ ꯁꯤꯒꯤ ꯃꯆꯨꯐꯥꯎ ꯊꯣꯛꯄꯅꯦ ꯇꯥꯕ꯭ꯔꯣ ꯉꯁꯥꯏ ꯑꯌꯨꯛꯇꯤ ꯐꯖꯅ ꯅꯣꯡ ꯆꯨꯔꯛꯑꯦ ꯍꯧꯖꯤꯛ ꯗꯤ ꯀ꯭ꯔꯤꯁꯨ ꯇꯧꯗ꯭ꯔꯤꯌꯦ
ꯍꯧꯖꯤꯛ ꯈꯔ ꯂꯩꯔꯗꯤ ꯉꯥꯅꯨꯕꯨ ꯆꯥꯛ ꯄꯤꯍꯟꯒꯅꯤ ꯑꯗꯨꯒ ꯈꯔ ꯂꯩꯔꯗꯤ ꯌꯦꯟꯕꯨ ꯆꯥꯛ ꯈꯔ ꯄꯤꯍꯟꯒꯅꯤ